ꯂꯧ꯫
ꯎꯝ ꯇꯥꯏ
ꯐꯣꯟ ꯇꯠꯈ꯭ꯔꯦꯅꯦꯀꯣ
ꯎꯝ ꯌꯨꯝ ꯍꯟꯒꯤꯔꯣꯏꯗ꯭ꯔꯣꯅ
ꯀꯣ ꯍꯧꯖꯤꯛꯀꯥꯟꯁꯤꯕꯨ ꯌꯥꯝ ꯁꯥꯕ꯭ꯔꯣ
ꯁꯗ
ꯁꯥꯗꯤꯌꯦ
ꯎꯝ
ꯁꯥꯏꯅ ꯁꯥꯗ꯭ꯔꯤꯅꯣ ꯍꯥꯏꯁꯦ ꯑꯩꯈꯣꯏ ꯁꯣꯝꯗꯗꯤ ꯌꯥꯝ ꯁꯥꯏꯌꯦ
ꯌꯥꯝ ꯁꯥꯕꯁꯨ ꯑꯣꯏꯗꯤꯦ ꯌꯥꯝ ꯏꯪꯕꯁꯨ ꯑꯣꯏꯗꯦ ꯀ ꯑꯝꯇ ꯂꯩ
ꯃꯃꯥꯡ ꯆꯍꯤꯒ ꯍꯟꯗꯛ ꯆꯍꯤꯒ ꯀꯔꯝꯕꯅ ꯍꯦꯟꯅ ꯁꯥꯒꯦ
ꯑꯉꯥꯡꯁꯤꯩꯅ ꯁꯥꯕ ꯃꯥꯜꯂꯦ
ꯃꯃꯥꯡ ꯆꯍꯤꯗꯤ ꯏꯁꯤꯡ ꯆꯥꯎꯏꯀꯣ
ꯎꯝ ꯎ ꯇꯥꯕꯒꯦ
ꯍꯟꯗꯛ ꯆꯍꯤꯅ ꯑꯃꯨꯛ ꯅꯣꯡ ꯇꯥꯕꯁꯦ ꯈꯔ ꯐꯩꯀꯣ
ꯎꯝ ꯑꯗꯣ ꯇꯥꯔꯛꯑꯅꯤꯗ ꯅꯣꯡꯖꯨ ꯊꯥ ꯌꯧꯔꯛꯑꯕꯅꯤꯅ
ꯎꯝ ꯃꯃꯥꯡ ꯊꯥꯗꯤ ꯀꯩꯅꯣ ꯇꯧꯋꯤꯗ ꯃꯃꯥꯡ ꯊꯑ ꯃꯃꯥꯡ ꯆꯍꯤꯗꯤ ꯅꯣꯡꯗꯤ ꯑꯗꯨꯝ ꯁꯨꯝ ꯀꯥꯟꯗ ꯍꯩꯊꯕ ꯑꯗꯨꯝ ꯍꯧꯔꯦꯕ ꯃꯦ ꯖꯨꯟ ꯁ꯭ꯋꯥꯏꯗ ꯑꯗꯨꯝ ꯏꯁꯤꯡ ꯊꯨꯝꯃꯦꯕ
ꯎꯝ
ꯃꯦ ꯖꯨꯟ ꯑꯗꯨꯋꯥꯏꯗ ꯑꯗꯨꯝ ꯏꯁꯤꯡ ꯊꯨꯝꯃꯦ
ꯅꯣꯏ ꯖꯔꯃꯅꯤ
ꯕꯉ ꯈ
ꯖꯔꯃꯅꯤ ꯄꯥꯟꯕꯥꯝꯕ ꯃꯤ ꯌꯥꯎꯗ꯭ꯔꯣ
ꯎꯝ ꯌꯥꯥꯎꯗꯦ
ꯑꯩꯗꯤ ꯖꯔꯃꯅꯤꯁꯨ ꯌꯥꯝ ꯄꯥꯝꯃꯦ
ꯥꯎ ꯎ
ꯌꯥꯝꯅ ꯅꯨꯡꯁꯤꯕ ꯂꯝꯅꯦ ꯖꯔꯃꯅꯤꯁꯦ
ꯎꯝ
ꯍꯧꯖꯤꯛꯁꯦ ꯗꯦꯜꯂꯤꯗꯗꯤ ꯀꯌꯥꯝ ꯁꯥꯔꯝꯒꯅꯤ
ꯌꯥꯝ ꯁꯥꯔꯝꯒꯗꯤ ꯑꯗꯣ ꯗꯦꯜꯂꯤꯁꯦ ꯃꯄꯥꯟ ꯊꯣꯛꯕ ꯃꯤꯗꯤ ꯌꯥꯝ ꯉꯧꯋꯦ ꯍꯥꯏꯕꯅꯦ
ꯎꯝ ꯏꯪꯊꯝꯊꯥꯗꯗꯤ ꯑꯃꯨꯛ ꯌꯥꯝ ꯊꯤꯅ ꯏꯪꯉꯦ ꯍꯥꯏꯌꯦ
ꯎꯝ
ꯀꯃꯥꯏꯅ ꯇꯧꯔꯤꯁꯥꯅꯣ
ꯈꯪꯗꯦꯗ
ꯁꯤꯂꯣꯡꯗꯤ ꯑꯃꯨꯛ ꯐꯖꯅ ꯏꯪꯉꯦ ꯍꯥꯏꯌꯦ
ꯁꯤꯂꯣꯡ ꯆꯠꯂꯨꯔꯦ
ꯅꯪ ꯃꯅꯤꯄꯨꯔꯒꯤ ꯃꯄꯥꯟ ꯑꯥꯎꯠꯁꯥꯏꯠ ꯑꯃꯨꯛꯐꯥꯎ ꯆꯠꯇ꯭ꯔꯤꯕꯣ
ꯎꯝ ꯆꯠꯂꯦ
ꯆꯠꯅꯤꯡꯕꯒ ꯐꯥꯎꯗ꯭ꯔꯣ
ꯐꯥꯎꯋꯦ ꯑꯗꯣ ꯈꯪꯗꯦꯗ
ꯀꯩ ꯂꯝꯅ ꯍꯦꯟꯅ ꯆꯠꯅꯤꯡꯒꯦ
ꯑ ꯁꯤꯨꯂꯣꯡꯗ ꯌꯥꯝ ꯆꯠꯅꯤꯡꯉꯦ ꯑꯃꯨꯛꯇꯪ ꯅ ꯆꯠꯂꯨꯔꯒ ꯑꯇꯩꯒꯤꯅ
ꯈꯣꯡ ꯁꯥꯖꯤꯡ ꯍꯧꯔꯦ
ꯎꯝ
ꯑ ꯈꯣꯡꯄꯥꯛꯇ ꯇꯤꯟ ꯊꯥꯎ ꯐꯕꯅꯦ ꯈꯣꯡꯄꯥꯛꯇ ꯇꯤꯟꯅ ꯑꯗꯨꯝ ꯊꯥꯛꯆꯟꯕ ꯀꯣ
ꯎꯝ
ꯑꯩ ꯌꯨꯝꯗ ꯂꯩꯔꯦ ꯍꯧꯖꯤꯛ ꯉꯍꯥꯛꯇꯪ ꯂꯩꯕꯒ ꯀꯩꯅꯣ ꯁꯥꯟꯅꯁꯦ ꯍꯥꯏꯔꯣ
ꯎꯝ
ꯅꯦꯔꯤꯁꯁꯨ ꯑꯩꯉꯣꯟꯗ ꯀꯣꯜ ꯇꯧꯔꯛꯑꯃꯅꯤꯅꯦ ꯀꯣꯜ ꯅꯠꯇꯦ ꯃꯦꯁꯦꯁ ꯊꯥꯔꯛꯑꯃꯅꯤꯅꯦ ꯅꯤꯂꯤꯁ ꯑꯩꯈꯣꯏ ꯑꯍꯨꯝ ꯁꯥꯟꯅꯕꯅ ꯐꯩꯌꯦꯗ ꯀꯣ
ꯎꯝ ꯍꯣꯏ ꯃꯣꯏ ꯁꯅꯥꯊꯣꯏ ꯍꯣꯏ ꯏꯕꯥꯏꯒꯗꯣ ꯍꯩꯗꯤ ꯌꯥꯝ ꯍꯩꯇꯦ
ꯑꯁ ꯌꯥꯔꯦꯗ ꯑꯗꯨꯃꯥꯏꯅ ꯍꯥꯏꯕꯤꯅꯨ ꯐꯥꯏꯃꯦꯟ ꯁꯥꯟꯅꯕꯁꯦ ꯂꯨꯏꯌꯦꯕ
ꯑꯗꯣ ꯇ꯭ꯔꯣꯜꯁꯨ ꯇꯧꯋꯦ ꯍꯥꯏꯕ ꯏꯚꯥꯏꯗꯤ ꯑꯚꯥꯏ ꯍꯥꯏꯕ꯭ꯔꯥ ꯑꯗꯨꯁꯨ ꯇ꯭ꯔꯣꯜ ꯇꯧꯋꯦ ꯍꯥꯏꯕ ꯅꯤ
ꯍꯧꯖꯤꯛꯀꯥꯟꯁꯤꯕꯨ ꯂꯥꯏꯔꯤꯛꯁꯦ ꯀꯩꯀꯩ ꯄꯥꯕꯅ ꯏꯅꯨꯡ ꯅꯨꯡꯉꯥꯏꯔꯤꯒꯦ
ꯂꯥꯏꯔꯤꯛꯀ ꯄꯥꯗꯔ꯭ꯤꯗ ꯄꯥꯕꯗꯤ ꯍꯧꯗꯣꯔꯕꯅꯦ ꯇꯨꯏꯁꯟꯗꯤ ꯈꯔ ꯑꯗꯨꯝ ꯆꯠꯂꯦ
ꯑꯣ ꯒ꯭ꯔꯦꯖꯨꯑꯦꯁꯟ ꯇꯝꯕꯒꯤ
ꯎꯝ
ꯎꯝ ꯇꯨꯌꯦꯜꯞꯇ ꯃꯥꯔꯛ ꯋꯥꯡꯅ ꯌꯥꯎꯒꯤꯕꯁꯦ ꯅꯨꯡꯉꯥꯏꯕ꯭ꯔꯣ
ꯑ ꯈꯪꯒꯦꯗ ꯀꯩ ꯍꯥꯏꯒꯗꯣꯏꯅꯣ
ꯃꯥꯛ ꯋꯥꯡꯅ ꯌꯥꯎꯔꯛꯏ ꯑꯗꯨꯕꯨ ꯂꯥꯏꯔꯤꯛ ꯌꯥꯝ ꯀꯟꯅ ꯄꯥꯈꯤꯕ꯭ꯔꯣ ꯅꯠꯇ꯭ꯔꯒ ꯍꯥꯃꯨ ꯍꯥꯃꯨ ꯑꯣꯏꯅ ꯈꯖꯤꯛ ꯈꯖꯤꯛ ꯈꯛ ꯄꯥꯕ꯭ꯔꯣ
ꯑꯗꯨꯝ ꯍꯥꯝꯃꯨ ꯍꯥꯃꯨ ꯍꯥꯏꯇꯥꯔꯦ
ꯎꯝꯃ ꯐꯥꯔꯁ ꯗꯦꯗꯤ ꯅꯪꯅ ꯊꯣꯛ ꯁꯥꯎꯔꯣꯀꯣ
ꯎꯝ
ꯌꯥꯝ ꯀꯟꯅ ꯋꯥꯡꯕꯗꯤ ꯑꯣꯏꯒꯤꯗ꯭ꯔꯦꯕ ꯋꯥꯡꯒꯤꯕ꯭ꯔꯣ
ꯑꯁ ꯌꯥꯝ ꯃꯨꯟꯅ ꯌꯦꯡꯖꯟꯂꯨꯗ꯭ꯔꯦꯗ ꯑꯩꯖꯨ ꯑꯗꯨꯕꯣꯛꯀꯤꯗꯤ
ꯑꯣ ꯅꯣꯏ ꯃꯇꯝꯗꯩꯗꯤ ꯒ꯭ꯔꯦꯠꯇ ꯂꯥꯛꯑꯦꯕꯀꯣ
ꯑꯥ
ꯀꯔꯝꯕꯅ ꯍꯦꯟꯅ ꯄꯥꯝꯒꯦ ꯁꯤꯁꯇꯦꯝꯖꯤꯕꯨ ꯍꯥꯟꯅ ꯃꯥꯔꯀꯤꯡꯒꯤ ꯁꯤꯁꯇꯦꯝ ꯂꯩꯔꯝꯕꯗꯨꯒ ꯒ꯭ꯔꯦꯗ ꯁꯤꯁꯇꯦꯝ ꯂꯥꯛꯄꯁꯤꯒ
ꯃꯥꯔꯀꯤꯡ ꯁꯤꯁꯇꯦꯝꯗꯗꯤ ꯑꯅꯝꯕꯅ ꯑꯉꯥꯡꯒꯩꯖꯦ ꯐꯦꯜ ꯑꯣꯏꯅꯕ ꯃꯥꯜꯂꯦ ꯑꯗꯣ ꯭ꯒꯔꯦꯗꯇ ꯂꯥꯛꯑꯒꯅ ꯑꯗꯨꯝ ꯂꯣꯏꯅꯃꯛ ꯄꯥꯁ ꯇꯧꯕ ꯌꯥꯕꯒꯤ ꯐꯤꯕꯝꯗ ꯑꯗꯨꯝ ꯇꯧꯔꯛꯑꯦꯕ
ꯎꯝ
ꯃꯔꯝꯗꯤ ꯐꯦꯜ ꯑꯣꯏꯕ ꯃꯤꯀꯩꯗꯨ ꯃꯤꯒꯩꯗꯨꯅ ꯌꯥꯝꯕ ꯍꯦꯜꯂꯛꯑꯕꯅꯤꯅ
ꯒ꯭ꯔꯦꯗꯀꯤ ꯁꯤꯁꯇꯦꯝꯖꯦ ꯃꯦꯘꯂꯌꯥ ꯑꯁꯥꯝ ꯍꯣꯢꯗꯤ ꯅꯍꯥꯟꯅ ꯁꯦꯝꯗꯣꯛꯈꯤꯕ ꯀꯨꯏꯔꯦꯗ ꯃꯅꯤꯄꯨꯔꯗꯕꯨ ꯈꯔ ꯀꯣꯟ ꯕꯩ ꯋꯥꯅꯤ
ꯅꯣꯢ ꯂꯩꯀꯥꯏꯗꯤ ꯐꯨꯠꯕꯣꯜ ꯇꯣꯔꯅꯥꯃꯦꯟꯒꯨꯝꯕ ꯁꯤꯟꯗ꯭ꯔꯣ
ꯁꯤꯟꯕꯗꯤ ꯌꯥꯎꯋꯦ ꯌꯦꯡꯕꯗꯤ ꯊꯣꯛꯇꯤꯌꯦ ꯃꯃꯥ ꯍꯣꯏꯕꯨꯗꯤ ꯊꯣꯛꯑꯦ ꯑꯗꯨꯒ ꯑꯩ ꯆꯠꯄ ꯇꯟꯗꯅ ꯊꯣꯛꯇꯦ
ꯀꯩꯒꯤ
ꯑ ꯑꯥꯝ ꯅꯣꯠ ꯏꯟꯇꯔꯦꯁꯇꯦꯠ ꯏꯟ ꯗꯦꯠ ꯀꯥꯏꯟ ꯑꯣꯐ ꯊꯤꯡ ꯕꯠ ꯑꯥꯏ ꯂꯥꯏꯀ ꯇꯨ ꯋꯥꯆ ꯐꯨꯠꯕꯣꯜ ꯕꯠ ꯅꯣꯠ ꯑꯣꯜ ꯗꯥ ꯇꯥꯏꯝ ꯕꯠ ꯌꯨꯅꯣ ꯏꯠꯁ ꯅꯣꯠ ꯃꯥꯏ ꯇꯥꯏꯞ
ꯑꯗꯨꯒꯨꯝꯕꯁꯨ ꯈꯔ ꯈꯔ ꯌꯦꯡꯉꯨꯗ ꯊꯣꯛꯑꯣ ꯅꯦꯆꯔꯦꯜꯅꯦ ꯐꯣꯟ ꯑꯗꯨꯝ ꯄꯥꯏꯔ ꯂꯩꯕꯅꯗꯤ ꯑꯣꯏꯔꯣꯏ
ꯎꯝ ꯅꯠꯇꯦ ꯑꯦꯛꯖꯥꯝ ꯃꯌꯥ ꯑꯣꯏꯈꯤꯕꯩꯅꯦ ꯐꯨꯠꯕꯣꯜꯒꯤꯗꯨꯅ
ꯎꯝ ꯍꯧꯖꯤꯛꯀꯥꯟꯖꯦ ꯂꯨꯍꯣꯡ ꯄꯟꯊꯥꯃꯨꯛ ꯂꯣꯏꯒ꯭ꯔꯥ ꯃꯥꯜꯂꯦꯅꯦꯀꯣ
ꯎꯝ
ꯍꯟꯗꯛ ꯐꯖꯅ ꯍꯣꯡꯅꯕ ꯇꯥꯏꯃꯤꯡ ꯑꯃ ꯌꯥꯎꯈꯤꯗꯥꯏ
ꯑꯣ
ꯅꯣꯏꯒꯤꯁꯨ ꯍꯣꯡꯒꯤ ꯗꯥꯏ
ꯎꯝ ꯈꯣꯢꯒꯤꯖꯨ ꯃꯥꯝꯃ ꯍꯣꯢ
ꯍꯨꯝ
ꯎꯝ ꯃꯥꯃꯣ ꯃꯥꯝꯃ ꯍꯣꯡꯈꯤꯑꯕ ꯑꯩꯈꯣꯏꯒꯤꯁꯨ ꯑꯗꯣ ꯂꯨꯍꯣꯡꯕ ꯍꯥꯏꯁꯦ ꯍꯣꯏ ꯃꯤꯅꯒ ꯑꯃꯨꯛ ꯑꯃꯨꯛ ꯍꯣꯡꯅꯕ ꯍꯨꯖꯤꯛ ꯎꯕꯗ ꯗꯤ ꯑꯝ ꯌꯥꯝ ꯅꯨꯡꯉꯥꯏꯔꯝꯃꯗꯣꯏ ꯃꯥꯜꯂꯦ ꯑꯗꯨꯕꯨ ꯊꯣꯏꯀꯤꯒ ꯖꯟꯖꯥ ꯃꯦꯂꯥꯒ ꯇꯧꯔꯒ ꯍꯣꯡꯕ ꯀꯥꯢꯗꯨꯗꯤ ꯄꯥꯝꯗꯦꯗ
ꯀꯩꯒꯤ
ꯑꯗꯨꯝ ꯈꯪꯗꯦ ꯌꯥꯝ ꯋꯥꯗꯣꯏ ꯃꯥꯂꯦ
ꯌꯥꯝ ꯋꯥꯔꯝꯗꯧ ꯃꯥꯜꯂꯦ ꯍꯥꯏꯔꯣ
ꯑ
ꯀꯩꯁꯨ ꯋꯥꯗꯕꯅꯤꯗ ꯃꯇꯝꯗꯨꯣ ꯌꯧꯔꯛꯑꯀꯥꯟꯗꯗꯤ ꯃꯤꯗꯨꯁꯨ ꯑꯗꯨꯝ ꯊꯣꯛꯂꯛꯑꯗꯧꯅꯦ ꯊꯕꯛꯁꯦ ꯁꯤꯅ ꯁꯤ ꯇꯧꯕ ꯑꯗꯨꯅ ꯑꯗꯨ ꯇꯧꯕꯅ
ꯍꯧꯖꯤꯛ
ꯑꯩꯈꯣꯏ ꯁꯣꯝꯗ ꯐꯨꯠꯕꯣꯜ ꯇꯣꯔꯅꯥꯃꯦꯟ ꯑꯃ ꯀꯟꯅ ꯁꯤꯜꯂꯤꯌꯦ
ꯑꯗꯨꯗꯉꯥꯏ ꯇꯧꯃꯕ
ꯑꯗꯨꯝ ꯁꯥꯟꯅꯔꯤꯌꯦ ꯍꯧꯖꯤꯛ ꯇꯣꯔꯅꯥꯃꯦꯟ ꯃꯅꯨꯡꯅꯦ
ꯎꯝ
ꯅꯥꯎꯔꯦꯝꯕꯝ ꯀꯧꯕ ꯂꯝ ꯑꯃꯗ
ꯃꯅꯤꯄꯨꯔ ꯐꯨꯠꯕꯣꯜꯁꯦ ꯈꯤꯇꯪꯒ ꯆꯥꯎꯊꯣꯛꯑꯗꯤ ꯅꯨꯡꯉꯥꯏꯒꯗꯧꯅꯦ ꯌꯥꯝ ꯄꯤꯛꯏꯌꯦ ꯇꯣꯔꯅꯥꯃꯦꯟꯁꯦ ꯑꯗꯨꯝ ꯈꯨꯃꯟ ꯂꯝꯄꯥꯛ ꯁꯤꯜꯂꯗꯤ ꯅꯨꯡꯉꯥꯏꯒꯗꯧꯅꯦ ꯃꯣꯏꯅ ꯁꯤꯜꯂꯛꯄ ꯇꯣꯔꯅꯥꯃꯦꯟꯈꯩꯁꯦ ꯑꯗꯨꯝ ꯄꯤꯛꯑꯦꯕ ꯄꯕꯛ꯭ꯔꯣ
ꯎꯝ ꯑꯁ ꯆꯕꯗꯤ ꯄꯨꯁꯥꯗꯦ ꯆꯅꯤꯉꯗ
ꯍꯧꯖꯤꯛꯀꯥꯟꯁꯤꯕꯨ ꯀꯩꯅ ꯍꯦꯟꯅ ꯆꯥꯅꯤꯡꯒꯦ
ꯑ ꯎꯝ ꯍꯗꯦ ꯎ ꯃ ꯃꯒꯨꯝꯕ ꯃ ꯆꯥꯅꯤꯡ ꯃꯔ
ꯅꯦꯆꯔꯦꯜ ꯐ꯭ꯔꯨꯏꯗ ꯍꯩ ꯔꯥ ꯀꯩꯀꯥꯗꯤ ꯆꯥꯅꯤꯡꯗ꯭ꯔꯣ ꯐꯥꯁ ꯐꯨꯗꯀꯤ ꯖꯪ ꯐꯨꯗ ꯆꯥꯅꯤꯡꯉꯤꯗꯧꯕꯣ
ꯆꯪꯄꯊꯗꯅꯦ ꯑꯩ ꯍꯧꯖꯤꯛ ꯆꯥꯅꯤꯡꯉꯤꯁꯦ
ꯀꯟꯇ꯭ꯔꯣꯜꯗ ꯆꯥꯎ ꯑꯦꯗꯤꯛꯁꯨ ꯎꯍꯟꯒꯅꯨ
ꯑꯣ ꯆꯥꯅꯤꯡꯉꯅꯒ ꯇꯪꯉꯒ ꯆꯥꯕꯗꯨꯗꯤ ꯑꯣꯏꯗꯦꯔ ꯆꯠꯅꯤꯡꯉ ꯍꯥꯏꯕ ꯋꯥꯛꯇ ꯃꯃꯤꯡꯒꯤ ꯈꯛꯇꯅꯦꯕ ꯊꯅꯀꯤ ꯆꯥꯔꯒꯅ ꯌꯥꯝ ꯆꯥꯅꯤꯡꯗꯕ
ꯎꯝ ꯃꯅꯤꯄꯨꯔꯒꯤ ꯀꯤ ꯑꯦꯐ ꯁꯤꯗꯤ ꯆꯥꯔꯕꯣ
ꯎꯝ ꯆꯔꯦ
ꯉꯔꯥꯡ ꯂꯥꯡ ꯍꯥꯥꯟꯂ ꯑꯃꯁꯨ ꯕꯥꯏ ꯋꯥꯟ ꯒꯦꯠ ꯋꯥꯟ ꯐ꯭ꯔꯤꯅ ꯑꯃ
ꯐꯣꯔ ꯄꯤꯁ ꯂꯩꯕꯗ ꯐꯣꯔ ꯄꯤꯁ ꯍꯥꯞꯄ ꯑꯩꯠ ꯄꯤꯁ ꯂꯩꯕꯗꯣ ꯑꯩꯠ ꯄꯤꯁ ꯍꯥꯞꯄꯗꯣ
ꯎꯝ ꯀꯩꯗꯧꯉꯅꯣ ꯑꯗꯨ ꯇꯧꯋꯤ ꯑꯗꯨꯕꯨ ꯖꯨꯂꯥꯏ
ꯗꯦꯠ ꯇꯦꯟꯗ ꯑꯩ ꯆꯠꯅꯤꯡꯉꯦ ꯑꯩꯗꯤ ꯑꯗꯣ
ꯆꯠꯈꯤꯗ꯭ꯔꯕꯣ
ꯃꯥꯟꯗꯕꯗ ꯏ ꯈꯈꯤꯌꯦꯗꯣ ꯌꯥꯝꯅ ꯊꯃꯣꯏꯅ ꯍꯔꯥꯎꯔ ꯆꯥꯕꯗꯨꯗꯤ ꯑꯣꯏꯈꯤꯗ꯭ꯔꯦ
ꯍꯥꯎꯕ꯭ꯔꯣ ꯑꯗꯨꯕꯨꯣ
ꯍꯧꯥꯎꯗꯤ ꯍꯥꯎꯋꯦ
ꯑꯣ ꯑꯣ
ꯅ ꯃꯧ ꯃꯊꯪ ꯃꯊꯪ ꯂꯥꯛꯄꯗ ꯆꯧꯁꯦ
ꯆꯁꯤ ꯆꯁꯤ ꯁꯉꯒꯗꯤ
ꯃꯅꯤ
ꯃꯔꯝꯗꯤ ꯀꯦ ꯑꯦꯐ ꯁꯤꯗꯤ ꯀ꯭ꯌꯨ ꯌꯥꯝ ꯁꯥꯡꯉꯤꯗꯅ
ꯁꯥꯡꯕ ꯍꯥꯏꯁꯦ ꯍꯟꯗꯛ ꯃꯃꯥꯡꯒꯤꯗꯣ ꯈꯛꯇꯅꯦ ꯅ ꯆꯩꯔꯥꯎꯕꯒꯤꯗꯣ ꯑꯗꯨ ꯃꯇꯨꯡꯨꯡꯗ ꯀꯩꯝꯇꯥꯎꯕꯤꯔꯕ ꯍꯣꯏ ꯍꯣꯏ ꯑꯗꯨ ꯃꯇꯨꯡꯗꯗꯤ ꯀꯩꯝ ꯇꯧꯈꯤꯗ꯭ꯔꯕꯅꯦꯕ
ꯃꯇꯨꯡꯗꯩꯗꯤ ꯀꯔꯤꯝ ꯇꯧꯈꯤꯗ꯭ꯔꯦ ꯃꯤ ꯏꯜꯂꯤ ꯃꯤꯠ ꯊꯣꯡꯒꯗꯧꯅꯤꯗ ꯃꯤ ꯂꯣꯏ ꯂꯥꯛꯑ ꯀ꯭ꯌꯨ ꯂꯦꯞꯄ ꯉꯥꯏꯍꯜꯂꯒ ꯊꯣꯏ